ꯇꯥꯕ꯭ꯔꯣ
ꯇꯥꯏꯔꯦ ꯇꯥꯔꯦ
ꯀꯃꯥꯏ ꯇꯗꯨꯨꯅꯦ
ꯑꯩ ꯑꯗꯨ ꯉꯥꯏ ꯍꯥꯏꯔꯛꯀꯅꯨ ꯈꯪꯗꯦ ꯑꯩꯁꯨ ꯀꯩꯇꯧꯔꯃꯤꯅꯣ
ꯆꯥꯛ ꯊꯣꯡꯉꯤ
ꯀꯒꯥꯔꯤ ꯅꯅꯨꯡꯍꯥꯏꯁꯤꯕꯨ
ꯖꯥꯔꯤ ꯇꯥꯔꯤꯗꯅ
ꯑꯥ ꯀꯩ ꯏꯟꯁꯥꯡ ꯏꯔꯣꯜꯂꯕ
ꯀꯥꯡꯁꯣꯏꯅꯤ ꯍꯦ ꯏꯔꯨꯟꯗꯦ
ꯍ ꯀꯣ
ꯏꯔꯣꯝꯆꯥ ꯑꯦ ꯏꯔꯣ ꯃꯅꯨꯡꯅꯕꯨ ꯍꯦ ꯅꯍꯥꯎꯋꯏꯕꯣꯏ ꯀꯥꯡꯁꯣꯏꯖꯥꯠꯗꯣꯏ ꯆꯄꯨꯗꯤ ꯉꯥ ꯑꯃ ꯀꯩ ꯑꯃ ꯉꯧꯔꯒ ꯌꯥꯎꯕꯗꯨꯅ ꯍꯦꯟꯅ ꯍꯥꯎꯗ꯭ꯔꯣ
ꯀꯩꯅꯦ ꯉꯥꯕꯨꯣꯏ ꯑꯩꯗꯤ ꯉꯥ ꯈꯔ ꯐꯥꯝꯅꯤꯅ ꯂꯩꯔꯝꯒꯅꯤꯅꯦ ꯉꯥ
ꯐꯥꯗꯦꯗ ꯂꯩꯥꯏꯍꯧꯕꯅꯤ
ꯀꯒꯦ
ꯑ ꯅꯅꯦꯂ ꯑꯃꯤꯗꯅ
ꯅꯣꯏꯅꯦ ꯀꯔꯝꯈꯥꯟ ꯒꯂꯥꯝꯒꯦ
ꯀꯩꯅꯣꯗ ꯅꯍꯥꯟ ꯑꯩꯈꯣꯏ ꯏꯅꯦꯒꯤ ꯁꯣꯔꯥꯠꯇ
ꯀꯩꯅꯣꯗꯤ ꯅꯣꯏ ꯅꯣꯡꯃꯥꯏꯈꯣꯏ ꯄꯨꯡꯕꯗꯤ ꯀꯣꯂꯦꯖ ꯇꯥꯔꯕ
ꯃꯥ ꯒ꯭ꯔꯦꯖꯨꯑꯦꯁꯟꯗꯣ ꯔꯦꯗꯤꯑꯣꯣꯂꯣꯖꯤꯗ ꯑꯣꯏꯅ ꯇꯧꯔꯅꯤ ꯇꯧ
ꯀꯥꯏ ꯗꯥꯕ
ꯖꯤꯗ
ꯖꯤꯕ
ꯁꯤꯗꯤ ꯏꯁꯀꯦꯟ ꯂꯧꯕ ꯑꯗꯨꯒꯨꯝꯕꯗ
ꯀꯥꯏꯗ
ꯀꯩꯅꯣꯒꯤꯗ ꯀꯣꯅꯨꯡ ꯃꯃꯥꯡꯒꯤꯗ
ꯁꯤ ꯀꯥꯏ ꯂꯩꯗꯨꯕꯕꯔꯥꯗ
ꯂꯩꯔꯣꯏ ꯍꯣꯁꯇꯦꯜ ꯄꯤ
ꯀꯗꯥꯥꯏ ꯀꯅꯥꯅ ꯁꯤꯜꯂꯤꯅꯣ ꯑꯗꯨꯅ
ꯃꯥꯅ ꯁꯤꯟꯖꯕꯅꯤ ꯃꯥꯅ ꯇꯧꯔꯝꯕꯅꯤ ꯑꯩꯈꯣꯏꯒꯤ ꯐꯦꯁꯕꯨꯛꯇꯒ ꯊꯦꯡꯅꯕꯗꯣ ꯑꯗꯨꯗ ꯃꯥꯅ ꯃꯃꯤꯡ ꯆꯤꯟꯖꯍꯜꯂꯝꯕꯀꯥꯟꯗ
ꯃꯥ ꯃꯃꯤ ꯆꯖꯂꯦ
ꯍꯣꯏ
ꯀꯅꯥ
ꯈꯪꯗꯨ
ꯀ ꯀ ꯈꯨ ꯁꯥ ꯈꯒ ꯂꯩꯅꯦ ꯑꯗꯨꯗ ꯀꯣꯏ ꯁꯥꯒꯔꯁꯤꯡꯒ ꯂꯩ ꯌꯥꯕ
ꯎꯝ ꯌꯥꯕ ꯀꯩꯅꯣꯒꯤ ꯃꯣꯏꯒꯤ ꯀꯩꯅꯣ ꯇꯧꯕꯗꯣ
ꯍ
ꯑ ꯃꯣꯏ ꯀꯩꯅꯣ ꯀꯩ ꯍꯥꯏꯅꯤ ꯀꯥꯎꯟꯁꯤꯂꯤꯡ ꯄꯤꯕꯗ
ꯎꯝ
ꯑꯩꯒ ꯆꯠꯂꯨꯏ ꯈꯪꯕ꯭ꯔꯥ
ꯑꯥ
ꯍꯥꯎꯗ ꯃꯥꯅ ꯄꯥꯝꯃꯦꯅ ꯇꯧ ꯂꯩꯔꯝꯃꯦ ꯑꯗꯨꯗꯤ ꯃꯤꯅ ꯋꯥ ꯉꯥꯡꯉꯛꯄꯗꯣ ꯑꯩꯈꯣꯏꯅ ꯀꯃꯥꯏꯅ ꯊꯠꯂ ꯉꯥꯡꯅꯤ
ꯃꯥꯅ ꯄꯥꯝꯃꯦꯅ ꯇꯧ ꯂꯩꯔꯝꯃꯦꯕ
ꯍꯣꯏ ꯄꯥꯝꯃꯤꯅꯁꯨ ꯑꯩꯈꯣꯏꯒꯤ ꯂꯩꯗꯅ
ꯎꯝ
ꯑꯗꯨ ꯇꯧ ꯂꯩꯗꯕꯅꯤ ꯑꯗꯨꯗꯤ ꯑꯩꯈꯣꯏꯅ ꯀꯃꯥꯏꯅ ꯊꯠꯂ ꯉꯥꯡꯕꯅꯤ ꯍꯥꯏꯗꯤ ꯀꯩꯅꯣ ꯇꯧꯕꯗ
ꯑꯩꯗꯤ ꯎꯗꯧ ꯎꯗꯦꯩꯅ ꯀꯃꯥꯏꯅ ꯇꯧꯔꯒꯦ
ꯎꯗ ꯎꯔꯦꯒꯥꯏꯁꯤꯗꯤ ꯉꯃꯨ ꯑ ꯀꯩꯅꯣꯒꯤ ꯑꯩ ꯊꯣꯛꯂꯛꯄꯒꯤꯗ ꯀꯩꯅꯣ ꯆꯠꯄꯗꯣꯣ ꯊꯥꯕꯜ ꯆꯣꯡ ꯆꯠꯂꯤꯗꯅ ꯃꯥꯒ ꯆꯠꯃꯤꯟꯅꯩꯌꯦ ꯑꯗꯨꯗ
ꯎꯝ
ꯑ ꯍꯧꯁꯨ ꯀꯩꯅꯣ ꯇꯧ ꯂꯩꯔꯦꯗꯅ
ꯇ
ꯑꯥ ꯀꯈꯣꯏꯁꯦ ꯆꯠꯂꯔꯦ ꯄꯨꯟꯕꯤꯅꯤꯡꯉꯥꯏ ꯂꯩꯇꯕꯗꯣ
ꯑ
ꯑꯗꯨꯗꯨꯒꯤ ꯑꯩꯒꯤ ꯑꯣꯏꯅ ꯆꯠꯂꯦꯗꯅ ꯑꯩꯂ ꯑꯩ ꯍꯦꯛ ꯊꯣꯛꯂꯛꯄꯒ
ꯌꯣꯠꯇꯤꯒ ꯇꯥꯔꯕꯣ ꯅꯣꯏ ꯋꯥꯡꯈꯠꯂꯕꯣ
ꯑꯁ ꯑꯃ ꯑꯅꯤꯗ ꯀꯅꯥ ꯋꯥꯡꯗꯅ ꯃꯣꯏ ꯋꯥꯡꯉꯨꯗꯣꯏꯅꯣ
ꯍꯥꯟꯅꯩ ꯆꯥꯡꯗ ꯊꯨꯝ ꯂꯩꯔꯤꯕꯣ ꯍꯥꯢꯖꯤꯕꯣ
ꯑꯣ
ꯃꯈꯣꯏꯗꯤ ꯐꯖꯅ ꯍꯧꯔꯅꯤ ꯃꯣꯏ ꯃꯈꯣꯏ ꯌꯥꯝ ꯍꯧꯗꯅꯤ
ꯍ ꯍꯣꯏ ꯍ ꯌꯥ ꯑꯩꯈꯣꯏ ꯏꯅꯥꯎꯅꯨꯄꯤꯗꯣ ꯃꯣꯏꯒ ꯑꯩꯈꯣꯏ ꯑꯄꯦꯗꯣ
ꯑꯥ
ꯃꯣꯏꯒ ꯋꯥꯡ ꯃꯥꯟꯅꯔꯝꯅꯤ ꯁꯦꯝ ꯁꯥꯏꯖ ꯑꯣꯏꯔꯝꯗꯧ ꯃꯥꯜꯂꯦ ꯃꯣꯜ ꯇꯃꯝ
ꯅꯅꯥꯎꯁꯨ ꯃꯤꯡ ꯆꯟꯍꯟꯈ꯭ꯔꯦꯗ
ꯃꯤꯖꯖꯪꯒꯦꯅ ꯑꯩ ꯑꯩ ꯃꯊꯪ ꯃꯊꯪ ꯆꯟꯒꯦ ꯇꯏ
ꯑ ꯃꯨ ꯇꯝꯕ ꯍꯧꯔꯒꯦꯕ
ꯇꯝꯍꯧꯔꯒꯦ ꯑꯩꯁꯨ
ꯎꯝ
ꯎꯝ ꯇꯦꯟꯖꯥꯡ ꯊꯣꯡꯉꯒꯦ
ꯑꯩꯗꯤ ꯆꯥꯔ ꯂꯥꯛꯑꯗ
ꯀꯩꯖꯥꯡ ꯁꯔꯒꯌꯥꯖ
ꯃꯥꯏꯔꯦꯟꯒ ꯁꯣꯏꯠ ꯁꯣꯏꯠ ꯀꯩꯅꯣꯒ ꯎꯁꯣꯏꯒ ꯔ ꯑꯝꯇꯔꯦꯁ ꯈꯔꯦ
ꯎꯝ ꯣꯔꯥꯒ
ꯎꯝ
ꯍꯥꯎ ꯀꯥꯏꯒꯔꯦ
ꯑꯔ ꯒꯦꯝ ꯇꯧꯗ꯭ꯔꯕꯣ
ꯇꯧꯋ ꯇꯥꯁ ꯀꯕ ꯇꯧꯗꯔꯦ ꯤꯀ ꯂꯩꯇꯔꯦ
ꯀꯗꯅ ꯎ ꯄꯥꯏꯔꯔꯕꯕ
ꯄꯥꯏꯗꯤꯦ ꯍꯥꯥꯟꯅꯗ
ꯃꯤꯅꯦ ꯁꯨꯝ ꯄꯥꯏꯔꯤꯕ ꯃꯤ ꯂꯧꯈꯅꯤ ꯑꯗꯨꯗꯤ
ꯍꯥꯥ
ꯃꯤ ꯂꯧꯒꯅꯤꯕ
ꯂꯧꯧꯔꯣꯏꯗ ꯀꯩ ꯀꯅꯥ ꯂꯧꯧꯗꯦ
ꯍꯥ
ꯀꯅꯥ ꯂꯧꯗꯣꯏꯅꯣ ꯂꯧꯔꯨꯌꯦ
ꯅꯪ ꯁꯥꯟꯅꯕꯤꯕꯗꯨꯅ ꯂꯧꯈꯔꯅꯤ ꯀꯩꯅꯣ
ꯂꯧꯧꯔꯣꯏꯗ ꯂꯣꯏꯅꯃꯛ ꯃꯨꯟꯇꯨꯅꯦ ꯀꯥꯎꯅ ꯑꯩꯉꯣꯟꯗ ꯂꯣꯏ ꯄꯥꯏꯔꯤꯅꯤ ꯀꯩꯅꯣ
ꯍꯥꯥ
ꯃꯨꯟꯇꯨꯅꯦ ꯀꯥꯎꯅ ꯑꯩꯉꯣꯟꯗ ꯂꯣꯏ ꯑꯩꯅ ꯂꯣꯏ ꯄꯥꯏꯔꯤꯅꯦꯕ
ꯑꯗꯨ ꯅꯪ ꯁꯥꯟꯅꯕꯗꯗꯤ ꯀꯩ
ꯃꯔꯛ ꯃꯔꯀ ꯁꯥꯟꯅꯩꯗꯤ ꯌꯥꯝ ꯀꯟꯅ ꯁꯥꯟꯅꯗꯦ ꯍꯥꯏꯕꯅꯤ ꯉꯁꯥꯏ ꯃꯁꯅꯤꯨꯛꯇ
ꯍꯝ
ꯑꯩꯗꯤ ꯀ꯭ꯂꯥꯁꯤꯛ ꯉꯥꯏꯍꯥꯛ ꯁꯥꯟꯅ ꯂꯩꯔꯦ ꯃꯥꯅ ꯌꯦꯡ ꯁꯥꯟꯅꯕꯥꯟ ꯑꯩꯅ ꯕꯤꯠ ꯂꯩꯇ꯭ꯔꯦꯕ
ꯍ
ꯑꯩ ꯃꯉꯣꯟꯗ ꯌꯣꯟꯊꯣꯛꯑꯁꯤꯔ ꯇꯧꯔꯝꯕꯅꯤ ꯃꯥ ꯑꯗꯨ ꯁꯥꯟꯅꯔꯣꯏ ꯍꯥꯏꯔꯛꯀꯅꯤ ꯀꯩꯅꯣꯒꯤ ꯑꯦꯁ ꯑꯦꯁ ꯁꯤ ꯊꯥꯕꯒꯤ
ꯑꯦꯀꯥꯎ ꯐꯖꯔꯦꯗ
ꯀ ꯐꯖꯕ ꯌꯧꯗ꯭ꯔꯤꯗ ꯑꯗꯤ ꯄꯥꯔꯁꯤꯞ ꯇꯧ ꯃꯥꯟꯗꯕꯩ
ꯊꯥꯗꯕ ꯅꯠꯇꯕꯅꯤꯅ
ꯎꯝ ꯈꯔ ꯊꯥꯖꯔꯗꯤ ꯁꯤꯠꯇꯕ ꯁꯤꯠꯀꯗꯕ ꯊꯥꯗꯃꯤꯅ
ꯐ꯭ꯔꯤꯒꯤ ꯑꯌꯥꯝꯕ ꯑꯣꯏꯔꯦ ꯑꯗꯨꯔ
ꯑ
ꯑ ꯀꯖꯥꯞ ꯊ ꯇꯗꯤ
ꯖꯥꯁ ꯀꯔꯝꯕ
ꯌꯥ ꯑꯁꯦ ꯁꯦ ꯅꯨꯄꯤꯤꯗꯦꯗ
ꯑꯣ ꯑꯗꯨ ꯐ꯭ꯔꯤꯗꯨꯔꯥ
ꯑꯥ
ꯑꯣ
ꯍꯟꯗꯛꯇꯤ ꯑꯩ ꯍꯦꯛ ꯀꯩꯅꯣ ꯇꯧꯕꯒ ꯁꯤꯖꯟ ꯍꯦꯛ ꯂꯥꯛꯄꯒ ꯏꯟꯗꯤꯌꯥ ꯆꯜꯂꯦꯕꯀꯣ
ꯑꯥ
ꯃꯤ ꯅꯛꯇ꯭ꯔ ꯍꯥꯏꯒꯣ
ꯇꯧꯔꯦ ꯑꯁ ꯖꯥꯛꯁꯤꯗ ꯑꯃꯇꯪꯗꯨꯗ ꯑꯃ ꯁꯥꯟꯅꯔꯕꯖꯥꯠꯅꯤꯅꯦ
ꯑꯥ ꯑꯦ ꯁꯤꯗ ꯂꯥꯛꯄꯗ ꯏꯟꯗꯤꯌꯥꯁꯤ ꯂꯥꯛ ꯆꯜꯂꯦꯕ ꯑꯃꯨꯛ ꯋꯥ ꯏꯟꯗꯤ ꯏꯟꯗꯤꯌꯥ ꯀꯥꯏ
ꯀꯩꯅꯣ ꯇꯧꯔꯗꯤ ꯑꯩꯈꯣꯏꯒꯤ ꯒꯦꯝꯅꯦ ꯁꯥꯟꯅꯕꯗꯣ ꯍꯦꯔꯣ ꯈꯤꯇꯪ ꯁꯨꯝ ꯁꯥꯟꯅꯔꯗꯤ ꯆꯟꯕꯅꯤꯅ ꯁꯨꯝ ꯑꯗꯣ ꯑꯩꯗꯤ ꯑꯗꯨꯒꯨꯝꯕ ꯄꯣꯠꯇꯣ ꯑꯃꯨꯛ ꯀꯩꯅꯣ ꯇꯧꯗ꯭ꯔꯕ ꯍꯥꯏꯇꯥꯔꯦ ꯑꯗꯨꯒꯨꯝꯕ ꯊꯤꯗ꯭ꯔꯦꯕ ꯑꯩ ꯍꯧꯖꯤꯛ ꯈꯜꯂꯤꯁꯦ ꯄꯀꯥ ꯁꯥꯟꯅꯕꯅ ꯠꯇꯕ ꯀꯩꯅꯣꯋꯤꯟ ꯔꯦꯠ ꯋꯤꯟ ꯔꯦꯠꯇꯣ
ꯎꯝ
ꯁꯤꯛꯁꯇꯤ ꯑꯕꯞꯇ ꯂꯩꯕ ꯃꯦ ꯆꯥꯝꯃꯉꯥ ꯆꯥꯝꯃꯉꯥꯃꯨꯛ ꯁꯨꯔꯒ ꯍꯣꯏ
ꯎꯝ
ꯑꯗꯨꯗ
ꯁꯈꯣꯏ ꯃꯥꯅꯕ
ꯀꯗꯧꯕ ꯎꯝ
ꯃꯦꯠꯁ ꯂꯤꯁꯤꯡ ꯅꯤꯄꯥꯟ ꯁꯥꯟꯅꯕꯃꯤ ꯌꯥꯗ
ꯈꯔ ꯈꯪ ꯅꯪ ꯍꯥꯏꯔꯒ
ꯃꯤꯅ ꯉ ꯇ ꯅꯩꯅꯣ
ꯎꯝ
ꯏꯀꯥꯏꯖꯔꯦ ꯁꯥꯟꯅꯔꯣꯏꯅ ꯇꯧ ꯂꯩꯔꯦ
ꯀꯩꯒꯤꯗ
ꯀꯗꯥꯏꯗꯒꯤ ꯗꯞ ꯌꯥꯝꯕ ꯃꯦꯆꯁ ꯃꯤꯅ ꯑꯗꯨꯝ ꯄꯣꯠꯁꯤꯜꯂꯛꯑꯗꯤ ꯃꯤꯅ ꯇ ꯂꯩꯖ ꯋꯤꯅꯦꯠ ꯁꯣ ꯐꯤꯞꯇꯤꯃꯨꯛ ꯂꯩꯝꯟ
ꯐꯤꯊꯤ ꯋꯥꯔꯇ ꯇꯨ ꯁꯤꯃꯗꯣ ꯋꯥꯂꯦꯕ
ꯑꯗꯨꯃꯥꯏꯅ ꯇꯧꯕꯗꯣ ꯐꯖꯗꯦꯕ ꯑꯩꯈꯣꯏꯅ ꯄꯥꯝꯃꯤꯁꯤꯅ ꯑꯩ ꯍꯧꯖꯤꯛ ꯃꯦꯁ ꯆꯍꯨꯝꯃꯨꯛ ꯁꯥꯟꯅꯕꯅꯦꯕ ꯀ꯭ꯌꯨꯁꯟꯗꯣ ꯑꯗꯣ ꯐꯤꯐꯇꯤ ꯇꯨ ꯐꯤꯐꯇꯤ ꯊ꯭ꯔꯤ ꯍꯥꯟꯅ ꯁꯤꯛꯁꯇꯤ ꯂꯩꯔꯝꯕꯅꯦꯕ ꯃꯤ ꯑꯅꯤ ꯁꯥꯟꯅꯕꯅꯤꯅ ꯁꯦꯝꯕ ꯌꯥꯝ ꯋꯥꯔꯦꯕ ꯥꯏ
ꯍꯨꯏꯅꯦꯦ ꯇ ꯀꯔꯤ ꯀꯥ ꯇꯕꯗ
ꯃꯤꯅꯤꯂ
ꯎꯝ
ꯀꯥꯎꯟ ꯌꯣꯟꯕꯗ ꯋꯤꯟꯒꯦꯠꯇ ꯌꯦꯡꯕ ꯑꯃ ꯌꯥꯎꯋ
ꯑꯣꯝ
ꯑꯗꯨ ꯍꯥꯏꯗꯤ ꯑꯦꯀꯣꯟ ꯑꯁꯏꯕꯦ ꯇ ꯈꯨꯋꯥꯝꯅꯦ ꯅ ꯇꯥꯟꯗꯕꯩ ꯇꯧ ꯋꯥꯅꯤ ꯃꯦꯁꯅꯤ ꯁꯥꯟꯅꯕꯗ ꯑꯃ ꯀꯠꯂꯛꯀꯅꯤ ꯑꯃ ꯑꯃ ꯄꯣꯕꯗ ꯑꯃ ꯇꯥꯈꯤꯗꯣꯏꯕ ꯑꯗꯨꯒ ꯑꯗꯨ ꯑꯩ ꯀꯩꯅꯣꯒꯤ ꯌꯥꯝ ꯋꯥꯕ ꯍꯥꯏꯇꯥꯔꯦ
ꯍꯩꯒ ꯎꯝ
ꯌꯎꯁꯪꯉꯤꯗꯤ ꯌꯥꯝ ꯋꯥꯑꯦꯕ ꯋꯥꯏꯗꯤ ꯀꯩꯅꯣ ꯎꯁꯟꯒꯤꯁꯦ ꯑꯩꯈꯣꯏꯒꯤ ꯏꯊꯟꯗꯅ ꯒꯦꯝ ꯃꯦꯁꯇꯣ ꯑꯃ ꯄꯨꯕꯗꯣ ꯉ ꯕ ꯀꯩꯅꯣ ꯇꯧꯔꯀꯥꯟꯗ ꯍꯌꯦꯡ ꯗ꯭ꯌꯨꯁꯟꯗꯨꯅꯅꯦ
ꯎꯝ
ꯀꯜꯂꯝꯃꯁꯨꯅꯦ ꯐꯤꯠ ꯇ ꯃꯤ ꯌꯥꯎꯔꯗꯤ ꯌꯥꯗꯦꯕ
ꯀꯂꯝ ꯑꯃꯁꯨ ꯁꯨꯝ ꯌꯥꯛꯇꯕ꯭ꯔꯣ ꯕꯦꯛꯇ
ꯌꯥꯔꯛꯇꯦꯕ ꯎꯝ ꯑꯦꯝ ꯑꯦꯝ ꯑꯦꯝ ꯑꯦꯝꯅ ꯀꯟꯈꯤꯕ ꯑꯣꯏꯔꯗꯤ ꯒꯦꯝ ꯀꯦꯔꯤ ꯇꯧꯔꯛꯑꯦꯕ
ꯀꯥꯏꯔ ꯏꯃ ꯑꯦꯝꯅ ꯀꯟꯈ꯭ ꯀꯅꯥꯝ ꯆꯪꯂꯝꯗꯦꯕ
ꯎꯝ ꯋꯥꯕꯅꯤ ꯍꯥꯠꯄ ꯌꯥꯝ ꯋꯥꯏ ꯁꯣꯠ ꯑꯅꯤ ꯊꯥꯕꯅꯤ ꯂꯣꯏꯕꯅꯤ
ꯉꯁꯥꯏꯒꯨꯝꯕꯗꯅꯣ ꯂꯦꯁꯂꯤꯅꯒ ꯑꯃꯨꯛ ꯊꯥꯒ ꯂꯣꯏ
ꯑꯗꯨ ꯃꯤꯌꯥꯗꯤ ꯍꯟꯇꯛ ꯀꯩꯅꯣ ꯇꯧꯈꯤꯕꯒꯤ ꯌꯥꯝ ꯀꯜꯍꯟꯕꯅꯦꯕ ꯔꯤꯕꯥꯝ ꯂꯥꯛꯏꯀꯥꯟꯒꯤ ꯍꯩꯇ꯭ꯔꯅꯦ ꯑꯗꯨꯒ ꯔꯤꯕꯥꯝ ꯂꯥꯛꯇ꯭ꯔꯕꯅꯦꯕ ꯍꯧꯖꯤꯛꯇꯤ ꯍꯧꯖꯤꯛ ꯂꯥꯛ ꯐꯠꯇ꯭ꯔꯕꯅꯤꯅ ꯀꯥꯐꯤ ꯇꯥ ꯂꯩꯔꯕꯅꯤꯗ ꯃꯥꯁꯨ
ꯑꯁ ꯍꯦꯔꯣ ꯑꯅꯧꯕꯗꯣ ꯑꯗ ꯀ ꯑꯁ ꯑꯗꯨ ꯈꯨꯨꯀꯥꯟꯗ
ꯑꯍꯥꯟꯕ ꯊꯣꯛꯂꯛꯄꯒꯩ ꯂꯣꯏ ꯀꯟꯅꯕ
ꯑꯣꯝ
ꯑꯗꯨꯒ ꯕꯞ ꯍꯟꯊꯈ꯭ꯔꯀꯥꯟꯗ ꯀꯩꯅꯣ ꯇꯧꯔꯛꯑꯅꯤ ꯍꯟꯊꯔꯛꯑꯅꯤ ꯃꯤꯌꯥꯁꯨ ꯀꯟꯈꯠꯂꯒ ꯀꯩꯅꯣꯝ ꯍꯣꯏ ꯖꯥꯛ ꯀꯨꯝ ꯖꯥꯛꯁꯤꯗꯤ ꯕꯁ ꯂꯥꯛꯇꯕꯅꯤ ꯂꯥꯛꯇꯕ ꯃꯥꯗꯤ ꯈꯔꯁꯨ ꯍꯥꯠꯄ ꯋꯥꯕꯅꯤ ꯈꯔ ꯍꯩꯈ꯭ꯔꯗꯤ ꯍꯥꯏꯇꯥꯔꯦ ꯑꯗꯨꯅ ꯍꯦꯔꯣ ꯍꯩꯈ꯭ꯔꯦ ꯍꯦꯔꯣ ꯑꯝꯗ ꯍꯩꯈ꯭ꯔꯗꯤ ꯌꯥꯔꯦ ꯍꯥꯏꯁꯦ
ꯎꯝ ꯑꯩ ꯋꯥꯍꯥꯅ ꯋꯥꯍꯅꯗ ꯃꯤ ꯋꯥꯅꯗꯅ ꯑꯩꯅ ꯐ꯭ꯂꯤꯛꯀꯔꯒ ꯌꯥꯎꯒꯗꯤꯁ
ꯁꯤ ꯒ
ꯆꯦꯟꯁꯤꯜꯂꯛꯑꯦ ꯑꯩ ꯑꯩ ꯇꯥꯟꯅꯔꯛꯑꯦꯗꯅ ꯏꯁꯟꯨꯄꯤꯔ ꯊꯧꯔꯝꯕꯤ
ꯃꯦꯠꯁꯦ ꯃꯦꯁꯅꯦ ꯒꯦꯝꯗ ꯈꯔ ꯍꯩꯒꯗꯕꯁꯦ
ꯎꯝ
ꯄꯤ ꯗꯤ ꯑꯦ ꯑꯦꯛꯁ ꯄꯤ ꯗꯤ ꯂꯦꯟ ꯑꯃꯇ ꯂꯩꯒꯗꯧꯅꯦꯕ ꯂꯦꯟ ꯑꯃꯇꯪꯗ ꯃꯥ ꯍꯣꯏ ꯇꯇ ꯇꯇꯜ ꯃꯅꯥꯛꯇ ꯂꯩꯔꯗꯤ ꯃꯥ ꯇꯇꯜꯒꯤꯗꯨꯗ ꯍꯥꯏꯐꯦꯠ ꯆꯪꯉꯝꯕ ꯌꯥꯏꯑꯕꯀꯣ ꯑꯗ ꯃꯣꯏ ꯁꯤꯅ ꯑꯃꯨꯛ ꯂꯦꯠꯇ ꯍꯥꯏꯇꯥꯥꯔꯦ ꯂꯦꯠꯇ ꯅꯨꯡꯒꯤ ꯇꯥꯏꯞꯇ ꯑꯣꯏꯒꯗꯕ ꯍꯥꯏꯇꯥꯔꯦ ꯍꯥꯏꯗꯤ ꯀꯥꯞꯄꯗ ꯄꯥꯛ ꯆꯪꯉꯣꯏꯗꯕ ꯃꯥꯅ ꯇꯦꯟꯒ ꯃꯣꯏꯅꯤꯅ ꯃꯀꯣꯛ ꯊꯥꯡꯒꯗꯧꯅꯦꯕ
ꯎꯝ
ꯍꯥꯏꯄꯔꯅ ꯑꯃꯨꯛ ꯂꯣꯠ ꯀꯩꯀꯥ ꯂꯧꯔꯛꯀꯗꯧꯅꯦꯕ ꯑꯩꯈꯣꯏ ꯁꯠꯂꯛꯄ ꯍꯣꯏ ꯑꯦꯝ ꯑꯦꯝꯒꯨꯝꯕ ꯁꯠꯄ ꯑꯗꯨꯃꯥꯏꯅ ꯃꯅꯤꯡꯗꯒꯤ
ꯎꯝ
ꯁꯤꯅ ꯑꯃꯨꯛ ꯃꯅꯤꯡꯗꯒꯤ ꯗꯦꯃꯦꯖ ꯄꯤꯔꯛꯅꯕꯅꯦꯕ
ꯃꯦꯁꯁ ꯎ ꯕꯥꯥꯛ ꯈꯅ
ꯃꯦꯠꯆ ꯃꯃꯥꯡ ꯊꯪꯅꯗꯤ ꯀ ꯌꯥꯝ ꯊꯨꯅ ꯁꯤꯅꯤ ꯃꯦꯁꯅ ꯍꯥꯟꯅ ꯆꯪꯕ ꯁꯋꯥꯏ ꯌꯥꯗꯦ ꯑꯥ ꯑꯥ
ꯐꯥꯏꯠ ꯇꯧꯅꯔ ꯀꯥꯟꯗꯗꯤ ꯃꯦꯠꯁꯁꯨ ꯁꯨꯝ ꯆꯪꯁꯤꯟꯅꯩꯌꯦꯕ
ꯃꯦꯁꯅ ꯍꯥꯟꯅ ꯆꯪꯕ ꯌꯥꯗꯦꯕ ꯀꯩꯅꯣꯅ ꯇꯦꯡꯅ ꯍꯥꯟꯅ ꯆꯪꯒꯗꯧ
ꯑꯣ
ꯇꯦꯡꯒꯤ ꯃꯇꯨꯡꯗ ꯃꯦꯁ ꯂꯥꯛꯄ ꯌꯥꯏ
ꯎꯝ
ꯇꯦꯡꯁꯤꯒꯗꯤ ꯐꯥꯏꯇꯔꯅ ꯑꯃꯨꯛ ꯇꯦꯡ ꯑꯣꯏꯍꯧꯗꯣꯏꯅꯦꯕ ꯑꯗꯨꯅꯅꯦꯕ ꯐꯥꯏꯇꯔꯗ ꯑꯩꯈꯣꯏꯒꯤ ꯏꯁꯦꯁ ꯂꯥꯛꯑ ꯅꯨꯡ ꯄꯥꯏꯅ ꯑꯩꯁꯦ ꯂꯞꯄꯨ ꯂꯞꯄꯨ ꯅꯨꯡ ꯄꯥꯏꯁꯦ
ꯂꯥꯄꯨ ꯂꯥꯄꯨ ꯆ ꯀꯥꯟꯔꯕꯔ
ꯈꯨꯀꯟꯊꯤ ꯀꯟꯕꯅꯤ ꯑꯗꯨꯒ ꯑꯁ ꯂꯐꯨ ꯂꯐꯨ ꯀꯟꯕꯅꯦꯍꯦ ꯇꯇ꯭ꯔꯦꯖ ꯂꯥꯛꯑꯒ ꯍꯥꯏꯁꯤꯁꯦ ꯅꯨꯡꯅꯤꯕꯨ ꯑꯁꯨꯨꯆꯪꯒ ꯆꯪꯗꯕꯅꯦꯕ ꯀꯥ ꯍꯥꯄꯗ
ꯀꯔꯤ ꯐꯦꯗꯂꯤꯗꯤꯦ
ꯐꯦꯗ꯭ꯔꯤꯟꯂꯥ ꯐꯦꯗ꯭ꯔꯤꯟ ꯍꯧꯖꯤꯛ ꯕꯐ ꯂꯥꯛꯄꯅꯦ ꯀꯟꯕꯅꯦ ꯍꯧꯖꯤꯛ ꯐꯦꯔꯤꯟ
ꯅꯍꯥꯟ ꯁꯨꯡꯁꯤ ꯁꯤꯗꯗꯅ ꯏꯕꯣ
ꯈꯔ ꯀꯟꯒ꯭ꯔꯗꯤ ꯁꯤꯗꯕꯅꯤ ꯁꯨꯡꯁꯤ ꯁꯤꯗꯕꯅꯤꯕꯨ ꯌꯥꯗꯕꯅꯤ ꯑꯗꯩꯗꯤ ꯑꯂꯨꯀꯥꯟꯅ ꯒꯦꯃꯦꯖ ꯄꯨꯕꯁꯦ ꯃꯩ ꯖꯜꯂꯅꯤ ꯑꯂꯨ ꯀꯥꯇꯇꯩ ꯇꯔꯦꯠ ꯃꯅꯨꯡꯗ ꯁꯨꯝ ꯍꯥꯠꯈ꯭ꯔꯅꯤ ꯆꯣꯡꯖꯜꯂꯛꯑꯒ ꯃꯦꯠꯁꯀꯨꯝꯕ ꯑꯦꯝ ꯑꯦꯝꯒꯨꯝꯕ ꯆꯠꯈꯅꯤ ꯎꯄꯥꯏ ꯁꯨꯡꯛꯂꯩ ꯂꯩꯇꯥꯕꯤꯅꯤ
ꯎꯝ
ꯇꯥꯛ ꯊꯣꯡꯁꯤꯟꯈꯤꯅꯦꯕ ꯏꯗꯣ ꯖꯕ ꯖꯕ ꯍꯪꯒꯠꯂꯛꯀꯅꯦꯕ ꯑꯗꯨꯒ ꯑꯃꯨꯛ ꯑꯃꯨꯛ ꯎꯪꯉꯛꯑꯀꯥꯟꯗ ꯑꯗꯨꯅꯤꯁꯨ ꯃꯣꯏꯅ ꯍꯥꯏꯄꯔꯅ ꯀꯟꯈ꯭ꯔꯗꯤ ꯄꯦꯔꯥ ꯀꯥꯞꯕꯅꯤꯅ ꯑꯗꯨꯁꯨ ꯑꯗꯨꯒ ꯃꯣꯏꯁꯦ ꯂꯦꯠ ꯑꯥꯂꯤꯗ ꯀꯟꯕ ꯋꯥꯅꯦꯕ ꯂꯦꯠꯇꯗꯤ ꯑꯦꯝ ꯑꯦꯝꯅ ꯇꯧꯔꯤꯛꯑꯦꯕ ꯍꯦꯛꯇ ꯆꯣꯡꯁꯤꯜꯂꯨ ꯉꯝꯗꯦꯕ ꯍꯦꯛꯇ ꯌꯥꯝ ꯍꯩꯈ꯭ꯔꯕ ꯃꯤꯅ ꯍꯛꯇ ꯀꯩꯅꯣ ꯇꯧꯋꯦ ꯑꯥ
ꯇꯨ ꯁꯣꯠꯇ ꯁꯤꯚꯥ ꯍꯥꯏꯇꯔꯦ
ꯁꯤꯕꯅꯤꯅ ꯑꯦ ꯂꯦꯁꯂꯤꯗꯤ ꯗꯦꯃꯦꯖꯄ ꯆꯥꯎꯕꯅꯦ
ꯎꯝ
ꯑꯗꯨꯒ ꯀꯩꯅꯣ ꯂꯦꯁꯂꯤ ꯃꯦꯂꯦꯁꯤꯌꯥ ꯀꯩꯅꯣꯗꯣ ꯃꯦꯂꯦꯁꯤꯌꯥ ꯑꯃ ꯄꯤꯟ ꯀꯥꯞꯄꯗꯣ
ꯎꯝ
ꯑꯗꯨꯗꯤ ꯀꯩꯅꯣ ꯄꯥꯏꯔꯗꯤ